ꯑꯞ꯭ꯔꯣ
ꯇꯥꯏꯌꯦ
ꯎ ꯅꯪ ꯑꯁꯦꯡꯕ ꯇꯃꯦꯡꯂꯣꯡꯗ ꯂꯩꯕ꯭ꯔꯣ
ꯃꯦ ꯏꯥꯎꯗ꯭ꯔ ꯏꯪꯈꯥꯎꯗꯂ ꯌꯦꯦ
ꯑꯣ
ꯀꯦꯅꯗꯤ ꯇꯥꯎꯕꯅꯦ ꯑꯗꯣ ꯂꯝꯕꯤ ꯆꯠꯄꯗꯣ ꯑꯁ ꯈꯔ ꯀꯤꯕ ꯑꯗꯨꯏꯌꯦ
ꯑꯗꯣ ꯅꯪ ꯎ ꯒ꯭ꯔꯦꯖꯨꯋꯦꯁꯟꯗꯤ ꯂꯣꯏꯔꯦꯀꯣ
ꯍꯣꯏ ꯑꯁꯤꯁꯨ ꯑꯣ ꯇꯤꯆ ꯇ꯭ꯔꯦꯅꯤꯡ ꯆ ꯂ ꯑꯗ
ꯑꯣ ꯑꯣ ꯑꯣ ꯑꯣ ꯑꯣ ꯑꯗꯨꯒꯤꯔꯥ ꯑ
ꯑꯅ ꯆꯟꯦꯦꯛ ꯍꯥꯛꯇꯒꯤꯂ ꯋꯥ ꯑꯗꯨꯒꯤꯅꯦ
ꯑꯣ ꯀꯗꯥ ꯍꯥꯏꯗ ꯆꯠꯄ
ꯋꯥꯡꯈꯥꯏꯗ
ꯑꯣ ꯑꯗꯨ ꯅꯪꯁꯨ ꯃꯄꯥꯟ ꯆꯥꯏꯀꯦ ꯇꯧꯕ꯭ꯔꯣ
ꯅꯦꯛꯁ ꯏꯌꯥꯔꯁꯨ ꯅꯦꯛꯁꯔꯗꯤ ꯁꯤꯗ ꯂꯥꯏꯔꯣꯏꯗ ꯍꯣ
ꯎ ꯅꯪ ꯀꯩꯗꯧꯉꯥꯏ ꯂꯣꯏꯗꯧꯕ
ꯑꯣꯛꯇꯣꯕꯔ ꯑꯗꯨꯋꯥꯏꯗ ꯂꯣꯏꯅꯤ
ꯑ ꯀꯏꯌꯦ
ꯃꯦꯔꯤ ꯍꯝꯅꯦ ꯑꯗꯣ ꯑꯩꯈꯣꯏꯗꯣ ꯐꯖꯅ ꯀ꯭ꯂꯥꯁ ꯆꯠꯇꯕ ꯃꯣꯏꯗꯣ ꯊꯥ ꯃꯉꯥꯒꯨꯝꯕ ꯁꯨꯔꯗꯤ ꯑꯗꯨꯝ ꯑꯦꯛꯖꯥꯝ ꯊꯥꯕ ꯌꯥꯔꯦ ꯍꯥꯏꯕꯅꯦꯕ ꯊꯥ ꯃꯉꯥ ꯈꯔ ꯍꯦꯜꯂꯗꯤ
ꯑꯗꯨ ꯍꯧꯖꯤꯛꯇꯤ ꯊꯥ ꯀꯌꯥ ꯅꯍꯥꯎꯗ ꯉꯥꯏꯔꯤꯕꯣ
ꯊꯥ ꯑꯅꯤ
ꯑꯣ ꯑꯣ
ꯖꯣꯟ ꯊꯥ ꯍꯣꯏꯖꯣꯟ ꯐꯖꯥꯅ ꯀ꯭ꯂꯥꯁ ꯆꯠꯇꯦ
ꯑꯗꯨꯅꯪꯃꯦꯡꯂꯣꯗ ꯂꯥꯛꯔ ꯃꯄꯥꯟ ꯆꯠꯀꯦ ꯇꯧꯋꯦ
ꯑ ꯑꯁꯤ ꯇ꯭ꯔꯦꯅꯤꯡ ꯂꯣꯏꯔꯒ ꯌꯨꯝꯗ ꯈꯔ ꯂꯩꯥꯏꯔꯒ ꯃꯄꯥꯟ ꯆꯠꯈ꯭ꯔꯅꯤ ꯅꯦꯛꯁ ꯌꯥꯎꯗꯗꯤꯂꯥꯏꯔꯣ ꯁꯤꯗ
ꯅꯅꯥꯗ ꯆꯔꯀꯦ
ꯍꯖꯗ ꯀꯤꯛ ꯑꯁꯤꯗ ꯂꯩꯥꯏꯔꯒ ꯄꯩꯁꯥꯁꯨ ꯊꯣꯛꯄ ꯑꯗꯒꯤ ꯂꯝꯕꯤ ꯂꯩꯇꯦ ꯑꯗꯨꯒꯤ
ꯅꯪ ꯒ꯭ꯔꯦꯖꯨꯑꯦꯁꯟꯁꯨ ꯂꯣꯏꯔꯗꯤ ꯇꯃꯦꯡꯂꯣꯡꯗꯁꯨ ꯚꯦꯀꯦꯟꯁꯤ ꯌꯥꯝꯗꯤ ꯐꯪꯒꯅꯤꯗ
ꯆꯃꯦꯡꯂꯣꯡꯒꯤꯗꯣ ꯄꯩꯁꯥꯁꯨ ꯌꯥꯝꯗꯅ ꯂꯤꯁꯤꯡ ꯃꯉꯥ ꯇꯔꯨꯛꯇꯤ ꯑꯁ ꯑꯜꯂꯦ ꯃ ꯄꯥꯟꯗ ꯀ꯭ꯔꯥ ꯁꯦꯕꯤꯤꯡ ꯇꯧꯔꯒ ꯄ꯭ꯂꯥꯟ ꯑꯅꯥꯎꯕ ꯇꯧꯍꯗ꯭ꯔꯗꯤ ꯌꯥꯗꯦꯗ ꯃꯄꯥꯟꯗꯒꯤ ꯑꯦꯛꯁꯄꯤꯔꯤꯌꯦꯟꯁ ꯈꯔ ꯂꯩꯔꯒ ꯑꯩꯈꯣꯏ ꯆꯍꯤ ꯑꯍꯨꯝ ꯃꯔꯤꯒꯨꯝꯕ ꯃꯄꯥꯟꯗ ꯆꯠꯂꯒ ꯑꯁꯤꯗ ꯂꯥꯛꯑꯗꯤ ꯈꯔ ꯅꯨꯡꯉꯥꯏꯅꯤꯅ
ꯍ ꯍꯣ ꯍ ꯃꯥꯟ ꯑꯦꯁꯄꯤꯔꯤꯟꯁꯨ ꯂꯩꯕ ꯀ
ꯎꯝ ꯕꯤ ꯑꯦꯠ ꯒꯨꯝꯝꯕꯁꯠ ꯇꯝꯕ ꯌꯥꯏꯌꯦ ꯍꯥꯏꯌꯦ ꯃꯄꯥꯟꯗ ꯑꯗꯨꯒꯤ ꯕꯤ ꯑꯦꯗꯁꯨ ꯇꯝꯅꯤꯡꯕ ꯑꯩꯗꯤ
ꯑꯣ ꯑꯣ ꯑꯣ
ꯃꯄꯥꯟꯗ ꯑꯣꯖꯥ ꯇꯧꯔꯒ ꯑꯗꯨꯝ ꯇꯝꯕ ꯌꯥꯏ ꯍꯥꯏꯌꯦꯦ ꯏꯔꯤꯁꯀꯤ ꯃꯆꯦꯁꯨ ꯑꯗꯨꯃꯥꯏꯅ ꯇꯧꯋꯦ ꯍꯥꯏꯌꯦꯦ ꯂꯣꯏꯈ꯭ꯔꯦ ꯍꯥꯏꯌꯦꯦ ꯍꯟꯗꯛꯇꯤ
ꯑꯣ ꯑꯣꯖꯥ ꯇꯕ ꯃꯥꯁꯨ
ꯍꯣꯏ
ꯑ ꯑ ꯕꯦꯛꯒ꯭ꯔꯥꯎꯟ ꯅꯣꯏꯁ ꯂꯩꯏꯕ ꯌꯥꯗꯦ ꯍꯥꯏꯀ
ꯌꯥꯝ ꯂꯩꯥꯏꯒꯅꯨ ꯍꯥꯏꯕꯅꯦ ꯍꯣꯏ
ꯃ
ꯆꯠꯂꯁꯨ ꯀꯣ ꯈꯔ ꯌꯥꯝꯕ ꯃꯥꯜꯂꯦ ꯆꯪꯕꯗꯣ
ꯍꯥꯏꯕꯗꯤ
ꯗꯥꯏꯔꯦꯛ ꯍꯥꯏꯕ ꯌꯥꯗꯦꯗ ꯁꯤꯗ ꯍꯥꯏꯒꯅꯨ ꯍꯥꯏꯕꯅꯦ ꯑꯁꯤꯒꯤ ꯃꯔꯝꯗ
ꯑꯣ ꯑꯣ ꯃꯥꯗꯤ ꯑꯣ ꯑꯣ ꯑꯣ ꯑꯣ ꯑ ꯑ ꯑꯗꯨꯃꯥꯏꯅ ꯍꯥꯏꯌꯦꯍꯣ ꯅꯪ ꯂꯧꯈ꯭ꯔꯦ ꯍꯥꯏꯕꯀꯣ
ꯍꯣꯏ ꯂꯧꯈ꯭ꯔꯦ ꯊꯥ ꯑꯅꯤ ꯁꯨꯈ꯭ꯔꯅꯤ ꯑꯁꯤ ꯂꯣꯏꯔꯒ ꯖꯨꯟ ꯍꯣꯏꯗꯣ ꯑꯁ ꯐꯖꯅꯗꯤ ꯀ꯭ꯂꯥꯁ ꯆꯠꯇꯦꯗ ꯋꯥꯡꯈꯥꯏꯗꯣ ꯑ ꯌꯥꯝ ꯂꯥꯞꯄꯒꯤ ꯑꯩꯈꯣꯏꯒꯤ ꯚꯔꯥꯗꯣ ꯍꯟꯗ꯭ꯔꯦꯠ ꯍꯟꯗ꯭ꯔꯦꯠ ꯆꯠꯂꯦꯅ ꯅꯨꯃꯤꯠꯇ ꯑꯗꯨꯒꯤ
ꯍꯔ ꯅꯛꯄꯗ ꯆꯠꯄ ꯌꯥꯗ꯭ꯔꯣ ꯑꯗꯨ
ꯑꯗꯣ ꯋꯥꯡꯈꯥꯏꯗꯨꯅ ꯄꯩꯁꯥꯒꯤꯗꯤ ꯈꯔ ꯅꯨꯡꯉꯥꯏꯕ
ꯑꯣ ꯑꯣ ꯌꯥꯝ ꯇꯥꯡꯅ ꯑꯣ ꯑꯣ ꯑꯣ ꯑꯗꯣ ꯀ꯭ꯂꯥꯁꯀꯨꯝꯕ ꯍꯥꯏꯕꯗꯤ ꯅꯪ ꯅꯨꯡꯇꯤꯒꯤ ꯆꯠꯇ꯭ꯔꯦ
ꯍꯣꯏ ꯑꯩꯈꯣꯏꯒꯤ ꯁꯟꯗꯦꯒꯤ ꯆꯨꯁ ꯇꯧꯕ ꯃꯥꯗꯣ ꯑꯩꯈꯣꯏ ꯀꯗꯥꯏꯔ ꯁꯥꯟꯅꯕꯅꯤꯗ ꯑꯩꯈꯣꯏꯗꯣ ꯏꯁꯇꯨꯗꯦꯟꯅꯦꯅ ꯀꯣꯂꯦꯖ ꯇꯝꯔꯤꯌꯦꯅ
ꯑꯣꯝ ꯎ
ꯁꯥꯔꯇꯤꯐꯤꯀꯦꯠ ꯄꯥꯝꯅꯒ ꯇꯥꯎꯕꯅꯦꯗ
ꯎꯝ
ꯑꯣꯏꯔꯦ
ꯃꯥꯅꯦ ꯑꯗꯨ ꯈꯒ ꯇꯧꯋꯦ ꯑꯗꯨꯕꯨ ꯑꯗꯨ ꯇꯧꯕꯗꯨꯁꯨ ꯑꯃꯨꯛ ꯊꯕꯥꯛ ꯆꯪꯕꯗ ꯈꯔ ꯋꯥꯏ ꯍꯥꯏꯕꯗꯤ ꯐꯖꯅ ꯇꯝꯕꯤꯗꯕꯅꯦꯅ ꯀꯣ
ꯎꯝ
ꯕꯣꯟ ꯈ꯭ꯋꯥꯏꯗꯒꯤꯩ ꯐꯖꯅ ꯇꯝꯕꯤꯔꯝꯃꯅꯤ
ꯍ‌ꯣ ꯃꯣꯏꯔꯤꯗꯨꯃꯥꯏꯇ ꯑꯁ ꯕꯣꯟ ꯈ꯭ꯋꯥꯒꯤꯗꯨ ꯋꯥꯈꯥ ꯋꯥꯗ꯭ꯔꯁꯨ ꯌꯥꯏꯗ ꯐ꯭ꯔꯦꯁꯥꯔꯁꯨ ꯌꯥꯝ ꯂꯣꯏ ꯆꯪꯕꯅꯦ
ꯎꯝ ꯎꯝ ꯎꯝ
ꯑꯔꯥꯝꯗꯒꯤ ꯑꯩꯈꯣꯏ ꯑꯩꯈꯣꯏꯔꯣꯝꯗꯒꯤ ꯃꯤ ꯌꯥꯝ ꯆꯪꯕꯅꯦ ꯃꯣꯏꯗꯣ ꯇ꯭ꯋꯦꯟꯇꯤ ꯑꯗꯨꯝ ꯍꯦꯜꯂ ꯂꯥꯎꯕ ꯃꯥꯜꯂꯦ ꯃꯣꯏꯒꯤ ꯁꯦꯂꯔꯤꯗꯣ ꯇ꯭ꯋꯦꯟꯇꯤ ꯍꯦꯟꯕ ꯃꯥꯜꯂꯦ ꯃꯤ ꯂꯣꯏꯅꯃꯛ
ꯑꯣ ꯑꯣ ꯚꯦꯀꯦꯟꯁꯤ ꯑꯣ ꯍꯥꯏꯗꯤ ꯍꯨꯝꯗꯦ ꯍꯨꯝꯗꯦ ꯁꯟꯁꯨ ꯑꯗꯨꯝ ꯄꯤꯕ
ꯎꯝ ꯀꯝꯗꯦꯁꯥꯟꯁꯦ ꯄꯤꯗꯒ ꯑꯩꯈꯣꯏ ꯑꯩꯈꯣꯏ ꯈꯨꯟꯒꯤ ꯃꯤ ꯑꯃ ꯂꯩꯌꯦꯕ ꯑꯗꯨꯒꯨꯝꯕ ꯇꯧꯕꯗꯣ ꯑꯟꯗꯁꯨꯕꯤꯀꯦꯟꯁꯤ ꯁꯤ ꯂꯥꯛꯌꯦ ꯅꯪ ꯆꯪꯅꯤꯡꯗꯗꯤ ꯆꯪꯕ ꯌꯥꯏ ꯍꯥꯏꯕꯅꯦ
ꯑꯗꯨ ꯆ
ꯀꯝ ꯍ ꯂꯩꯗ ꯍꯧꯖꯤꯛꯀꯤ
ꯎꯝ ꯎꯝ ꯎꯝ ꯃꯣꯏꯗ ꯁꯥꯔꯇꯤꯐꯤꯀꯦꯠ ꯂꯩꯕꯅꯗꯤ ꯈꯔꯗꯤ ꯀꯣ
ꯍꯣꯏ ꯕꯋꯥꯟ ꯈꯣꯏꯗꯨꯀꯣ ꯑꯔꯤꯁ ꯈꯣꯏꯗꯣ ꯑꯔꯤꯁꯇꯣ ꯍꯥꯟꯅ ꯏꯟꯇꯔꯚꯤꯌꯨ ꯂꯧꯕꯗ ꯑꯦꯔꯤꯁ ꯊꯣꯛꯇꯦꯕ ꯑꯗꯨꯒꯤ ꯕꯟ ꯑꯥ
ꯍꯗꯤꯁꯦ ꯆꯠꯂꯒ ꯂꯧꯕ꯭ꯔꯥ ꯅꯠꯇ꯭ꯔꯒ
ꯑ ꯕꯤꯗꯤꯑꯣ ꯀꯣꯜꯗ
ꯑꯣ ꯑꯣ ꯑꯣ ꯑꯗꯨꯃꯥꯏꯅ ꯇꯧꯋꯦ
ꯎꯝ ꯚꯤꯗꯤꯑꯣ ꯀꯣꯜꯗ ꯂꯥꯎꯝꯅꯦ ꯑꯗꯣ ꯑꯔꯤꯁꯅ ꯍꯥꯏꯕꯗꯤ ꯎꯝ ꯋꯥꯟ ꯃꯣꯏ ꯑꯅꯤꯅ ꯍꯥꯏꯕꯅꯤꯗ ꯁꯥꯔꯇꯤꯐꯤꯀꯦꯠꯄꯕꯨ ꯂꯩꯔꯗꯤ ꯃꯣꯏꯗꯣ ꯁꯥꯔꯇꯤꯐꯤꯀꯦꯠ ꯂꯩꯔꯦ ꯑꯦꯛꯁꯄꯤꯔꯤꯌꯦꯟꯁ ꯂꯩꯔꯦ ꯍꯥꯏꯔꯗꯤ ꯀꯣꯏꯁꯟꯁꯨ ꯄꯥꯛ ꯍꯥꯡꯗꯕ ꯃꯥꯜꯂꯦ ꯑꯃ ꯑꯅꯤ ꯈꯛꯇ ꯅꯣꯏ ꯀꯥꯏꯗꯒꯤ ꯂꯥꯛꯄ꯭ꯔꯥ ꯍꯥꯡꯕ ꯇꯅ ꯃꯅꯤꯄꯨꯔ ꯍꯥꯏꯗꯤ ꯃꯅꯤꯄꯨꯔꯒꯤ ꯃꯔꯝꯅ ꯀꯣꯏꯁꯟ ꯑꯃ ꯑꯅꯤꯒꯨꯝꯕ ꯍꯥꯡꯉꯒ ꯏꯟꯇ꯭ꯔꯣꯗꯛꯁꯟ ꯇꯧꯔꯒ ꯂꯣꯏꯔꯦ ꯍꯥꯏꯌꯦ
ꯑ
ꯏꯟꯇ꯭ꯔꯣꯗꯛꯁꯟ ꯇꯧꯕ ꯃꯇꯝꯗ ꯈ꯭ꯣꯏꯏꯅ ꯐꯖꯥꯅ ꯇꯧꯔꯗꯤ ꯑꯗꯨꯝ ꯀꯣꯏꯁꯥꯄꯥꯈꯛ ꯍꯥꯡꯗꯕ ꯃꯥꯜꯂꯦ
ꯕꯣꯟꯗꯤ ꯌꯥꯝ ꯅꯨꯡꯉꯥꯏꯔꯝꯃꯅꯤ
ꯍꯣꯏ ꯑꯦꯁ ꯕꯟꯁꯨ ꯄꯩꯁꯥ ꯃꯥꯒꯤꯗꯤ ꯑꯗꯨꯝ ꯀꯅꯩ ꯑꯗꯨ ꯑꯣꯏꯔꯁꯨ ꯃꯆꯦꯗꯣ ꯃꯥꯅ ꯑꯗꯨꯝ ꯄꯩꯁꯥ ꯄꯤꯕ ꯃꯆꯦꯗ ꯊꯥꯕ ꯃꯥꯅ ꯑꯗꯨꯒꯤ ꯃꯥꯅ ꯌꯦꯡꯕꯅꯦ ꯃꯆꯦꯕꯨꯣ
ꯎꯝ
ꯃꯁꯇꯥꯔ ꯇꯝꯕꯅꯦꯕ ꯁꯤꯗ
ꯇꯤꯁꯨꯁꯨ ꯊꯧ ꯊꯧ ꯇꯦꯛꯀꯣ
ꯑꯥꯎ
ꯑꯗꯨꯤꯁꯨ ꯁꯤꯗ ꯑꯗꯨꯝ
ꯍꯣꯏ ꯗꯤꯁ ꯏꯌꯥꯔꯁꯦ ꯃꯥ ꯊꯣꯛꯀꯅꯤ ꯍꯥꯏ ꯇꯧꯕꯅꯦꯕ ꯑꯗꯣ ꯀꯦꯔꯦꯂꯥꯗꯣ ꯃꯥꯒꯤ ꯃꯔꯨꯞꯁꯤꯡꯗꯣ ꯑꯃꯨꯛ ꯂꯩꯔꯣꯏ ꯍꯥꯏꯕꯒꯤ ꯑꯩꯔꯤꯁꯨ ꯆꯪꯒꯦ ꯇꯧꯕ ꯑꯗꯨ
ꯎꯝ
ꯑ ꯇꯥꯃꯤꯜ ꯅꯥꯗꯨꯗ ꯑꯃꯨꯛ ꯃꯣꯏ ꯑꯅꯤꯗ ꯆꯠꯂꯦ ꯑꯗꯨꯒ ꯌꯥ ꯦ ꯃꯨꯛꯦꯔꯤ ꯂ ꯗ ꯍꯟꯕ ꯑꯗꯨꯒꯤ ꯄꯩꯁꯥ ꯂꯩꯇꯕꯅꯤꯅ ꯊꯣꯛꯇꯕꯅꯤ ꯃꯥꯗꯣ
ꯎ ꯎꯝ ꯎꯝ
ꯄꯥꯝꯃꯤꯗꯤ ꯌꯥꯝ ꯅꯨꯡꯉꯥꯏꯕ ꯃꯥꯜꯂꯦ ꯀꯦꯔꯦꯂꯥꯁꯦ ꯅꯨꯡꯉꯥꯏꯕ ꯃꯥꯜꯂꯦ ꯃꯤ ꯂꯣꯏꯅ ꯅꯨꯡꯉꯥꯏꯌꯦ ꯍꯥꯏꯌꯦ ꯂꯩꯕꯁꯤꯡꯅ
ꯑꯗꯨꯗ ꯎꯝ ꯏꯅꯥꯎ ꯅꯨꯄꯥꯗꯨꯁꯨ ꯇꯦꯟ ꯂꯣꯏꯕ ꯃꯥꯜꯂꯦꯀꯣ ꯕꯣꯟꯗꯤ
ꯀ꯭ꯂꯥꯁꯥꯁ ꯇꯦꯟ ꯀꯥꯕ ꯃꯥꯂꯦ ꯑꯟꯗ ꯅꯦꯛꯁ ꯏꯌꯥꯔꯒꯨꯝꯕ ꯊꯥꯒꯅꯤ ꯑꯁ ꯅ ꯅꯣꯏꯒꯤꯁꯤꯂꯕꯤ ꯏꯗꯤ ꯌꯥꯝꯗꯦꯗ ꯇꯜꯂꯦ ꯍꯥꯏ ꯑꯩꯗꯤ ꯑꯩꯗꯤ ꯅꯪꯗꯣ ꯁꯦꯕꯦꯟ ꯑꯦꯠꯒꯨꯝꯕ ꯄꯤꯕ꯭ꯔꯥꯅ ꯈꯟꯕꯅꯦ
ꯆꯗꯦ ꯍꯣꯏ ꯋꯥꯞꯁꯨ ꯍꯥꯏ
ꯄꯨꯡ ꯀꯌꯥꯗꯒꯤ ꯀꯌꯥ ꯐꯥꯎꯔꯛ
ꯅꯥꯗꯒꯤ ꯅꯥꯏꯟ ꯅꯥꯏꯟꯗꯒꯤ ꯍꯧꯒꯅꯤ ꯑꯗꯨꯒ ꯅꯥꯏꯟ ꯇꯨ ꯇꯨ ꯍꯥꯎꯁꯀꯨꯗ ꯂꯒꯅꯤ
ꯇ꯭ꯨꯁꯥꯟꯒꯨꯝꯕ ꯂꯥꯎꯕ ꯌꯥꯗ꯭ꯔꯣ ꯑꯗꯨꯗ
ꯎ ꯌꯥꯏꯦ ꯁꯟꯁꯨꯁꯨ
ꯅꯪꯗꯤ ꯑꯉꯥꯡ ꯂꯥꯏꯕꯅꯤꯅ ꯁꯥꯡꯑꯣꯣꯏ ꯀꯣ
ꯎꯝ ꯑꯗꯨꯁꯨ ꯑꯣꯏꯕ ꯑꯗꯨꯕꯨꯣ ꯅꯣꯏꯗ ꯐꯦꯃꯤꯂꯤꯒꯨꯝꯕ ꯂꯥꯛꯄꯗꯤ ꯌꯥꯗꯕ꯭ꯔꯥ ꯀꯣ
ꯈꯪꯗꯦ ꯑꯗꯨꯕꯨꯗꯤ
ꯑꯃꯨꯛ ꯍꯪ ꯍꯪꯁꯦ ꯑꯗꯨ ꯌꯥꯔꯗꯤ ꯑꯩꯁ ꯍꯥꯏꯪꯅꯤꯡꯉꯦ ꯅꯨꯡꯇꯤ ꯄꯤꯔꯗꯤ ꯍ ꯈ꯭ꯋꯥꯣꯏꯗꯒꯤ ꯎ ꯄꯥꯔꯠ ꯇꯥꯏꯝ ꯊꯕꯛ ꯇꯧꯗ꯭ꯔꯁꯨ ꯌꯥꯔꯦꯅ
ꯍꯣꯏ
ꯅꯨꯄꯥ ꯅꯨꯄꯤꯒꯤꯁꯨ ꯑꯣꯏꯕ꯭ꯔꯥ
ꯅꯨꯄꯥꯁꯨ ꯇꯥꯎꯕ ꯌꯥꯏꯦ
ꯑꯣꯝ ꯑꯣꯝ
ꯅꯣꯏ ꯑꯅꯤꯃ ꯇꯥꯎꯕ ꯌꯥꯔꯦꯗ ꯑꯗꯨꯒ ꯅꯪꯒꯤ
ꯃꯥꯁꯨ ꯁ꯭ꯀꯨꯜ ꯀꯥꯕ ꯀꯣ ꯗꯛꯇ ꯃꯥꯒꯤ ꯅꯗ ꯑꯩꯉꯣꯟꯗ ꯂꯩꯗꯕꯒꯨꯝ ꯇꯧꯕꯅꯦ ꯃꯥ ꯀꯃꯥꯏꯅ ꯁꯦꯞ ꯇꯧꯕ꯭ꯔꯣ ꯈꯪꯗꯦꯅ
ꯃꯥꯗꯤꯁꯇ ꯇꯥꯁ ꯑꯗꯨ ꯎꯕꯦ ꯍꯥꯏꯅ
ꯑꯗꯣ ꯅꯪꯁꯨ ꯄꯨꯟꯅ ꯆꯠꯅꯕ ꯇꯧꯔꯁꯦ
ꯅꯦꯛꯁ ꯏꯌꯥꯔꯗꯤ ꯍꯣꯏ ꯑꯩꯁꯨ ꯑꯗꯨꯃꯥꯏꯅ ꯈꯟꯕꯅꯦ
ꯃꯣꯏꯗꯤ ꯍꯧꯖꯤꯛꯅꯁꯨ ꯍꯧꯗ ꯉꯥꯏꯔ ꯍꯥꯏꯕꯀꯣ
ꯍꯣꯏ ꯃꯣꯏꯗꯣ ꯖꯨꯟꯗꯒꯤ ꯍꯥꯎꯕ
ꯑꯣ
ꯑ ꯑꯗꯗꯤ ꯑ ꯑꯦꯄ꯭ꯔꯤꯜ ꯃꯦꯁꯦ ꯁꯝꯃꯔ ꯚꯦꯀꯦꯁꯟ ꯑꯗꯨꯝ ꯄꯤꯌꯦꯅ
ꯑꯣ ꯑꯣ
ꯆꯁꯥꯟ ꯑꯅꯥꯎꯕ ꯑꯗꯨ ꯑꯃꯨꯛ ꯍꯥꯎꯕꯅꯦꯕ ꯃꯣꯏꯗꯤ ꯨꯒꯤꯅꯦ
ꯍꯅ ꯈꯪ꯭ꯔꯝ ꯃꯗꯤ
ꯎꯝ ꯌꯥꯕꯅꯦ ꯚꯦꯀꯦꯟꯁꯤꯗꯤ ꯌꯥꯝ ꯂꯩꯕ ꯃꯥꯜꯂꯦꯗ ꯃꯣꯏꯗꯣ ꯑꯩꯈꯣꯏ ꯅꯣꯔꯠ ꯏꯁꯀꯤ ꯃꯤꯁꯤꯡꯗꯣ ꯄꯥꯝꯕ ꯃꯥꯜꯂꯦ
ꯎꯝ ꯎꯝ ꯑ
ꯆꯥꯛꯆꯔꯣꯕꯅꯥ ꯏꯗꯤꯦ
ꯎꯝ ꯇꯔꯦ ꯍꯣꯏ
ꯎꯝ ꯂꯥꯏ ꯂꯥꯛꯏꯦꯀꯣ ꯉꯁꯤꯗꯤ ꯅꯣꯡ ꯑꯗꯨꯝ ꯆꯨꯕ꯭ꯔꯥ꯫
ꯆꯨꯋꯦ ꯅꯣꯏꯗꯗꯤ ꯆꯨꯗꯦ ꯍꯥꯏꯌꯦꯀꯣ꯫
ꯅꯣꯡ ꯆꯨꯗꯦꯗ꯫ ꯁꯤꯗꯗꯤ ꯍꯣꯏ ꯅꯨꯡꯁꯥꯒ ꯀꯟꯕꯁꯤꯅ ꯈꯥꯡꯕ ꯉꯝꯗꯦ ꯑꯩꯈꯣꯏꯗꯤ꯫
ꯑꯗꯣ ꯇꯣꯄꯗꯒꯤ ꯇꯧꯔꯛꯒꯦ ꯕꯦꯛꯒ꯭ꯔꯥꯎꯟ ꯂꯩꯒꯅꯤꯕ ꯀꯣ꯫ ꯕꯣꯟꯁꯨ ꯑꯃꯨꯛ ꯇꯧꯁꯦ ꯊꯝꯃꯦ꯫